ꯇꯥꯏ ꯇꯥꯏ
ꯇꯨꯝꯂꯗꯣꯏꯔꯣ
ꯇꯨꯝꯈꯤꯔꯣꯏ ꯌꯥꯝ ꯋꯥꯠꯂꯤꯌꯦ ꯍꯧꯖꯤꯛ ꯌꯥꯆꯪꯕꯗ ꯉꯥꯏꯔꯤꯌꯦ
ꯇꯨꯝꯊꯣꯛꯑꯣ ꯀꯩꯅꯣ ꯉꯟꯅ
ꯇꯨꯝꯃꯔꯣꯏꯗ ꯍꯧꯖꯤꯛꯇꯤ ꯇꯨꯝꯅꯤꯡꯗ꯭ꯔꯤ ꯄꯨꯡꯁꯦ ꯎꯝ ꯑꯃ ꯑꯃ ꯑꯅꯤ
ꯀꯩꯅꯣ ꯊꯦꯡꯃꯟꯗ꯭ꯔꯣ
ꯀꯗꯥꯏ ꯇꯨꯝꯃꯤ
ꯌꯥꯝ ꯊꯦꯡꯃꯜꯂꯦ ꯏꯕꯦꯝꯃ ꯉꯟꯅ ꯉꯟꯅ ꯇꯨꯝꯃꯣ ꯉꯟꯅ ꯉꯟꯅ ꯍꯧꯒꯠꯂ ꯂꯥꯏꯔꯤꯛ ꯄꯥꯎꯋꯣ
ꯉꯟꯅ ꯍꯧꯒꯠꯄꯗꯣ ꯉꯝꯗꯦꯕ ꯑꯩ ꯉꯟꯅ ꯍꯧꯒꯠꯄꯩ ꯊꯕꯛꯁꯦ ꯀꯌꯥ ꯀꯩꯗꯧꯗꯦꯕ ꯍꯥꯏꯗꯤ ꯑꯦꯛꯖꯥꯝ ꯃꯅꯨꯡꯗꯕꯨ ꯇꯧꯅꯤꯀꯣ ꯑꯩꯗꯤ ꯑꯌꯨꯛꯇꯥ ꯍꯧꯒꯠꯄꯁꯦ ꯈꯤꯒꯤꯕ ꯍꯥꯏꯇꯥꯔꯦ ꯊꯥꯏꯅꯅꯦ ꯑꯩꯁꯦ ꯈꯪꯕ꯭ꯔꯥ ꯑꯥ ꯑꯦꯛꯖꯥꯝ ꯆꯠꯂꯝꯗꯥꯏꯁꯦ ꯀ꯭ꯂꯥꯖ ꯀꯩꯅꯣꯒꯤꯗꯅꯦꯕ ꯑꯩꯈꯣꯏꯒꯤ ꯑꯥ ꯄ꯭ꯔꯤꯕꯣꯔꯠꯀꯤ ꯑꯦꯛꯖꯥꯝ ꯇꯧꯕꯗꯣ
ꯎꯝ
ꯄꯥꯟꯗ ꯑꯩꯁꯦ ꯑꯃ ꯗꯤꯅ ꯍꯧꯕ ꯅꯨꯄꯥꯗꯨ ꯈꯪꯕ꯭ꯔꯥ ꯃꯣꯏ ꯁꯤ ꯂꯝꯗꯒꯤ
ꯎꯝ
ꯑꯗꯨ ꯅꯨꯄꯥꯗꯨ ꯑꯗꯨꯝ ꯃꯦꯁꯦꯁ ꯊꯥꯟꯅꯔꯥ ꯂꯩꯕ ꯑꯩꯁꯦ ꯀꯩꯅꯣ ꯇꯧꯕꯒꯤ ꯑꯗꯨꯝ ꯂꯥꯏꯔꯤꯛꯀꯤꯒꯨꯝꯕ ꯍꯪꯅꯔꯒꯀꯣ ꯑꯗꯨ ꯃꯇꯝꯗꯨꯗ ꯑꯗꯨꯗ ꯑꯩꯁꯦ ꯄ꯭ꯔꯤꯕꯣꯔꯠꯇ ꯑꯩꯁꯦ ꯂꯥꯏꯔꯤꯛ ꯌꯥꯝ ꯍꯩꯇꯦꯕ ꯈꯪꯕ꯭ꯔꯥ ꯅꯣꯏꯗꯤ ꯍꯥꯏꯅ ꯍꯥꯏꯅ ꯍꯣꯏ ꯕꯣꯔꯗꯤꯡꯗ ꯒꯨꯝꯕ ꯇꯧꯕꯅꯤꯅ ꯐꯩ ꯑꯩꯈꯣꯏꯗꯤ ꯄꯥꯛ ꯇꯧꯗꯦꯕ ꯑꯗꯨꯗꯨꯒꯤ ꯄꯥꯛ ꯂꯥꯏꯔꯤꯛꯁꯨ ꯍꯩꯇꯦꯕ ꯑꯩꯖꯦ ꯑꯗꯨꯝꯀꯥꯟꯗ ꯎꯝ ꯍꯣꯏ ꯑꯩꯖꯦ ꯑꯪ ꯅꯨꯡꯗꯥꯡ ꯑꯍꯤꯡ ꯇꯨꯝꯗꯕꯤꯒꯨꯝꯕꯁꯦ ꯈꯔ ꯇꯧꯋꯦꯕꯀꯣ ꯑꯗꯨꯝ ꯀꯥꯟꯗ ꯑꯦꯛꯖꯥꯝ ꯆꯠꯄꯁꯦ ꯀꯌꯥꯝ ꯀꯤꯈ꯭ꯔꯕ ꯑꯗꯨꯒꯤ ꯑꯥ ꯀꯩꯅꯣ ꯑꯃ ꯑꯩꯈꯣꯏ ꯑꯩꯈꯣꯏ ꯑꯦꯁꯅ ꯍꯧꯕ ꯁ꯭ꯀꯨꯜꯗꯒꯤꯅꯦ ꯏꯃꯥꯟꯅꯕꯤ ꯑꯦꯝꯅ ꯍꯧꯕ ꯑꯃ ꯂꯩꯌꯦꯕ
ꯑꯥ
ꯑꯗꯨ ꯅꯨꯄꯤꯁꯤꯒ ꯑꯩꯒꯁꯦ ꯑꯗꯨꯝ ꯃꯦꯁꯦꯖ ꯊꯥꯅꯔꯒ ꯂꯥꯏꯔꯤꯛ ꯄꯥꯃꯤꯟꯅꯩꯕꯀꯣ ꯑꯗꯨꯝ ꯀꯥꯟꯗ
ꯑꯥ
ꯀꯥꯟꯁꯤꯗ ꯑꯩꯖꯦ ꯏꯕꯥꯅꯤꯁꯦ ꯇꯨꯝꯃꯒꯦ ꯍꯧꯗꯣꯛꯅꯕꯤ ꯇꯧꯅꯩꯕ ꯄꯨꯡ ꯑꯅꯤ ꯑꯅꯤ ꯑꯍꯨꯝꯒ ꯇꯧꯔꯒ ꯑꯦꯛꯖꯥꯝ ꯃꯅꯨꯡꯗ ꯃꯣꯏꯁꯨ ꯄ꯭ꯔꯤꯕꯣꯔꯠ ꯑꯦꯛꯖꯥꯝ ꯃꯇꯝ ꯃꯥꯟꯅꯩꯕ ꯑꯩꯈꯣꯏꯒ
ꯑꯥ
ꯑꯗꯨꯗꯨꯒ ꯇꯧꯔꯦ ꯑꯗꯨꯗꯨꯒ ꯑꯩꯁꯦ ꯍꯧꯒꯠꯂꯛꯀꯦ ꯈꯟꯈ꯭ꯔꯒꯅꯦ ꯄꯨꯡ ꯑꯂꯥꯝꯒꯁꯦ ꯃꯌꯥꯝ ꯊꯝꯃꯒ ꯄꯨꯡ ꯄꯨꯡ ꯕꯥꯔꯣ ꯑꯃꯗ ꯇꯨꯝꯃꯒ ꯄꯨꯡ ꯑꯍꯨꯝꯑꯗꯥꯏ ꯍꯧꯒꯠꯇꯣꯏꯅꯦꯕ
ꯑꯥ
ꯑꯗꯨꯝ ꯀꯥꯟꯁꯤꯗ ꯈꯪꯕ꯭ꯔꯥ ꯑꯩꯖꯦ ꯍꯧꯒꯠꯈꯤꯗ꯭ꯔꯥꯕ ꯅꯨꯃꯤꯠꯁꯦ ꯈꯪꯕ꯭ꯔꯥ
ꯑꯥ
ꯍꯧꯒꯠꯇ꯭ꯔꯦ ꯃꯥꯅ ꯍꯧꯗꯣꯛꯄꯁꯨ ꯑꯩ ꯇꯥꯈꯤꯗ꯭ꯔꯥꯕ ꯑꯗꯨꯒ ꯅꯣꯡꯉꯥꯜꯂ ꯀ꯭ꯔꯤꯝ ꯍꯩꯇꯕꯤ ꯆꯠꯂꯦ ꯈꯪꯕ꯭ꯔꯥ
ꯑꯥ
ꯑꯗꯨꯗꯒꯤ ꯑꯩ ꯈꯤꯈ꯭ꯔꯥꯕ ꯑꯌꯨꯛꯇ ꯍꯥꯏꯗꯤ ꯍꯥꯏꯗꯤ ꯇꯨꯝꯊꯈ꯭ꯔꯗꯤ ꯏꯁꯥꯁꯦ ꯌꯥꯗꯦ ꯑꯗꯨꯅ ꯎꯝ ꯈꯪꯗꯦ ꯑꯩ ꯑꯩꯒꯤ ꯍꯩꯅꯕꯤ ꯍꯥꯏꯒꯦꯔꯥ ꯑꯩꯗꯤ ꯑꯦꯛꯖꯥꯝ ꯅꯨꯃꯤꯠ ꯑꯦꯛꯖꯥꯝ ꯅꯨꯃꯤꯠ ꯅꯨꯃꯤꯠꯇꯗꯤ ꯑꯩ ꯑꯌꯨꯛꯇ ꯍꯧꯒꯠꯂꯦꯕ ꯑꯗꯣ ꯀꯩ ꯍꯥꯏꯅꯤ ꯃꯇꯝ ꯑꯇꯣꯞꯄꯗꯗꯤ ꯅꯨꯡꯗꯥꯡꯗꯤ ꯗꯨꯝ ꯊꯦꯡꯉꯛꯄꯅ ꯃꯇꯝꯗꯣ ꯐꯥꯗ꯭ꯔꯤꯉꯩꯁꯨ ꯄꯥꯅꯤꯡꯉꯥꯏ ꯃꯇꯝ ꯂꯩꯌꯦꯅ
ꯎꯝ ꯍꯣꯏ
ꯑꯌꯨꯛ ꯑꯌꯨꯛꯇꯗꯤ ꯉꯥꯟꯊꯣꯔꯛꯄꯅꯤ ꯃꯇꯝ ꯂꯩꯍꯧꯗꯦ ꯑꯗꯨꯅ ꯍꯥꯏꯗꯤ ꯈꯪꯗꯦ ꯑꯗꯣꯝ ꯃꯤꯅꯗꯤꯀꯣ ꯍꯥꯏꯗꯤ ꯅꯨꯡꯗꯥꯡ ꯑꯩ ꯏꯃꯥꯟꯅꯕꯤ ꯑꯃꯗꯤ ꯅꯨꯡꯗꯥꯡ ꯂꯥꯏꯔꯤꯛ ꯄꯥꯕꯖꯦ ꯌꯥꯝ ꯀꯥꯎꯋꯦ ꯍꯥꯏ
ꯑꯗꯣ ꯎꯝ ꯃꯥꯏꯗꯣ ꯅꯝꯐꯨꯗ ꯄꯥꯕꯩꯁꯨ ꯑꯣꯏꯔꯝꯒꯅꯤꯌꯦ
ꯈꯪꯗꯦ ꯃꯥꯅ ꯍꯥꯏꯁꯤꯅ ꯢꯍꯩ ꯍꯩꯩꯅꯗꯦ ꯇꯧꯔꯥ ꯂꯩ ꯇꯥꯕ꯭ꯔꯣ
ꯇꯥꯏꯌꯦ
ꯆꯪꯉꯛꯄ꯭ꯔꯥ
ꯍꯥꯥ
ꯆꯪꯉꯛꯄ꯭ꯔꯥ
ꯈꯪꯗꯦ
ꯑꯩꯒꯤ ꯂꯥꯛꯑꯦ
ꯑꯗꯨ ꯅꯪ ꯑꯍꯤꯡ ꯁꯨꯡꯇꯨꯝ ꯇꯨꯝꯗꯕꯤꯗ ꯂꯥꯏꯔꯤꯛ ꯄꯥꯈ꯭ꯔꯕ
ꯄꯥꯔꯣꯅꯦ ꯄ꯭ꯔꯤꯕꯣꯠ ꯃꯇꯝꯗꯁꯨ ꯄꯥꯈ꯭ꯔꯦꯗ ꯀꯣꯛꯀ ꯉꯥꯎꯔꯤꯅꯤꯅꯦ ꯏꯕꯦꯝꯃ ꯁꯣꯁꯦꯜ ꯁꯥꯏꯟꯁ ꯅꯨꯃꯤꯠꯇ ꯀꯣꯛꯉꯥꯎꯔ ꯑꯦꯛꯖꯥꯝ ꯊꯥꯕ ꯉꯝꯗ꯭ꯔꯤꯅꯦ ꯑꯩ ꯏꯪꯂꯤꯁꯀꯨꯝꯕꯗꯤ ꯀꯥ ꯍꯦꯟꯅ ꯈꯟꯖꯟꯂꯨꯗꯦ ꯑꯗꯨ ꯑꯩ ꯁꯣꯁꯦꯜ ꯁꯥꯏꯟꯁ ꯈꯔ ꯁꯣꯁꯦꯜ ꯁꯥꯏꯟꯁꯁꯦ ꯑꯩ ꯀꯌꯥ ꯍꯩꯅꯗꯦꯕ ꯑꯩ ꯑꯥꯔꯠꯁ ꯌꯥꯗꯦꯕ ꯑꯩꯉꯣꯟꯗ
ꯎꯝ
ꯍꯣꯏ ꯃꯦꯠꯁꯄꯨꯗꯤ ꯌꯥꯝ ꯄꯥꯝꯃꯦꯀꯣ ꯑꯗꯣ ꯁꯣꯁꯦꯜ ꯁꯥꯏꯟꯁ ꯅꯨꯃꯤꯠ ꯇ ꯑꯩ ꯍꯩꯃꯟꯗꯕꯒꯦ ꯑꯗꯨ ꯅꯨꯃꯤꯠꯇ ꯃꯤꯠꯀꯞ ꯑꯃꯕꯨꯛ ꯇꯨꯝꯗꯅ ꯆꯠꯂꯤꯅꯤ ꯀꯩꯅꯣ
ꯑꯩꯗꯤ ꯅꯣꯏꯅꯒ ꯃꯦꯠꯁꯀ ꯍꯩꯕꯗꯣ ꯑꯩꯅ ꯌꯥꯝ ꯀꯜꯂꯛꯄꯅꯦ ꯑꯁ ꯃꯇꯝꯗꯨꯗ ꯑꯩꯗꯤ ꯁꯨꯡꯄꯥ ꯄꯥꯅꯤꯡꯗꯕꯒꯤ ꯁꯨꯛ ꯍꯩꯖꯨ ꯍꯩꯇꯦ ꯑꯩꯅ ꯇꯦꯁ ꯇꯧꯕ ꯅꯨꯃꯤꯠꯇꯒ ꯑꯁ ꯆꯠꯅꯤꯡꯗꯕꯗꯣ
ꯃꯤ ꯃꯤꯒꯤꯅꯦ ꯍꯥꯏ ꯑꯩꯗꯤ ꯃꯦꯠꯁꯦ ꯌꯥꯝ ꯄꯥꯝꯃꯦ ꯑꯗꯣ ꯈꯪꯗꯦ ꯍꯧꯖꯤꯛꯇꯤ ꯃꯦꯠꯁꯀꯤ ꯂꯥꯏꯟꯗ ꯆꯠꯇ꯭ꯔꯦ
ꯅꯪ ꯐꯖꯅꯗꯤ ꯍꯩꯈꯤꯕꯅꯤꯀꯣ
ꯀꯅꯥꯅ ꯍꯥꯏꯕ ꯆꯠꯂꯣꯍꯦ
ꯍꯩ ꯏꯕꯦꯝꯃ ꯌꯥꯝꯅ ꯐꯖꯅ
ꯅꯠꯇꯦꯗ ꯑꯩ ꯏꯃꯥꯟꯅꯕꯤ ꯑꯃꯗꯨꯒ ꯄꯨꯜꯂꯒ ꯑꯗꯨꯝ ꯀꯣꯛ ꯃꯥꯟꯅꯔꯛꯄꯒꯤꯅꯤꯗ ꯑꯗꯣ ꯎꯝ ꯖꯦꯅ ꯍꯧꯕꯗꯣ
ꯑꯦꯅ
ꯖꯦ ꯖꯦ ꯅꯪꯒꯤ ꯅꯪ ꯅꯣꯏ ꯂꯩꯀꯥꯏꯒꯤꯗꯣ
ꯑꯥ
ꯑꯗꯨꯗꯣ ꯃꯥꯒꯤ ꯀꯣꯛꯇꯣ ꯕꯥꯥꯏꯍꯠ ꯃꯌꯥꯝ ꯆꯠꯂꯦꯀꯣ
ꯆꯠꯄꯅꯤ ꯏꯕꯦꯝꯃ
ꯃꯥ ꯀꯃꯥꯏꯅ ꯕꯥꯏ ꯍꯔꯠ ꯇꯧꯕ ꯉꯝꯕ ꯑꯩꯗꯤ ꯑꯁꯦꯡꯕ ꯍꯥꯏꯒꯦ ꯕꯥꯏ ꯍꯔꯠ ꯑꯩ ꯁꯨꯡꯆ ꯆꯥꯟꯅꯗꯦ ꯀꯣꯛ ꯀꯥꯎꯊꯣꯛꯄꯅ ꯀꯥꯎꯊꯣꯛꯄꯅ ꯀꯥꯎꯊꯣꯛꯄꯅ ꯉꯝꯗꯦ ꯑꯁꯦꯡꯕꯒꯤ ꯕ꯭ꯔꯦꯟ ꯐꯠꯇꯦꯕ
ꯑꯗꯣ ꯃꯥꯗꯤ ꯑꯃꯔꯣꯝꯗ ꯍꯥꯏꯔꯒꯗꯤ ꯐꯩꯌꯦ ꯌꯥꯝꯅ
ꯚꯥꯏꯍꯔꯠꯇꯣ ꯑꯗꯨꯃꯥꯏꯅ ꯏ ꯃꯥꯗꯤ ꯏꯟ ꯗꯤꯇꯦꯜꯁꯇꯅꯦ ꯑꯦꯁ ꯐꯥꯎ ꯋꯥꯠꯇꯅ ꯏꯕ ꯉꯝꯕꯅꯦ ꯈꯪꯕ꯭ꯔꯥ
ꯍꯥ
ꯑꯩ ꯕꯥꯏ ꯍꯔꯠ ꯑꯩꯉꯣꯟꯗ ꯁꯨꯡꯆꯥꯟ ꯆꯥꯟꯅꯗꯦ ꯑꯁꯦꯡꯕꯒꯤ
ꯃꯥꯁꯦ ꯆꯤꯟꯐꯥ ꯄꯨꯕꯗꯤ ꯌꯥꯝ ꯀꯜꯂꯦ ꯑꯗꯨ ꯑꯣꯏꯔꯒ
ꯀꯜꯂꯦ ꯀꯜꯂꯦ ꯈꯨꯀꯟ ꯀꯜꯂꯦ ꯐꯖꯅ ꯀꯟꯈꯔ꯭ꯖꯥꯠꯅꯤ
ꯑꯃꯨꯛ ꯑ ꯈꯟꯕꯒꯤ ꯀꯩꯅꯣꯗꯨꯗꯤ ꯀꯩꯁꯨ ꯌꯥꯝ ꯄꯥꯛꯅ ꯂꯩꯇꯕꯅꯦꯕ ꯑꯗꯨꯒ ꯆꯤꯟꯐꯥꯗ ꯉꯥꯛꯇꯅꯦ ꯃꯥꯅ ꯆꯠꯈ꯭ꯔꯤꯗꯣ ꯑꯌꯥꯝꯕꯅ ꯑꯗꯨꯒ ꯑꯃꯨꯛ ꯀꯩ ꯎꯝ ꯄꯤ ꯍꯣꯏꯗꯣ ꯈꯪꯉꯤꯗꯅ ꯅꯪ ꯕꯤꯅ ꯂꯣꯏꯕꯗꯣ ꯄꯤꯅ ꯍꯧꯕ ꯕꯤꯅ ꯂꯣꯏꯕꯗꯣ
ꯈꯪꯗ꯭ꯔꯦ
ꯑꯁ
ꯅꯨꯄꯤꯔ ꯅꯨꯄꯥꯔꯣ ꯄꯤꯅ ꯍꯧꯕꯔꯣ
ꯍꯣ ꯍꯣꯏ
ꯈꯪꯉꯦ ꯈꯪꯉꯦ
ꯃꯣꯏꯅ ꯑꯃꯨꯛ ꯆꯤꯟꯐꯥ ꯐꯥꯗꯕꯤꯗ ꯀꯩꯅꯣꯅ ꯑꯣꯏꯅ ꯇꯧꯕꯅꯦꯕ ꯃꯀꯣꯛꯇꯣ ꯑꯗꯨꯝ ꯑ ꯑꯗꯨꯝ ꯃꯀꯣꯛꯅ ꯁꯥꯟꯅꯔꯒ ꯍꯥꯏꯒꯗ꯭ꯔꯥ ꯆꯤꯟꯐꯥ ꯌꯥꯝꯅ ꯄꯨꯗꯕꯤꯗ ꯍꯥꯏꯐꯦꯠ ꯈꯪꯉꯒ ꯀꯩꯅꯣ ꯇꯧꯕꯗꯣ ꯑꯣꯏꯕꯅꯦꯕ ꯃꯥꯅ ꯑꯃꯨꯛ
ꯑꯥꯎ
ꯏꯕ ꯑꯗꯨꯝ ꯍꯥꯏꯗꯤ ꯑꯗꯨꯝ ꯀꯣꯏꯁꯟ ꯑꯃ ꯍꯦꯛꯇꯗ ꯑꯗꯨꯝ ꯐꯖꯅ ꯀꯩꯅꯣ ꯇꯧꯕꯗꯣ ꯑꯗꯨꯒ ꯑꯌꯥꯝꯕꯅ ꯑꯃꯨꯛ ꯖꯦꯅ ꯑꯃꯨꯛ ꯆꯤꯟꯐꯥꯗ ꯆꯠꯂꯛꯄ
ꯑꯥ ꯑꯣ ꯑꯣ ꯃꯥꯗꯤ ꯈꯪꯗꯦ ꯑꯗꯣ ꯑꯩ ꯏꯃꯥꯟꯅꯕꯤꯗꯨꯁꯨ ꯀꯩꯅꯣ ꯇꯧꯕꯅꯦ ꯀꯣꯛ ꯐꯕꯅꯦ
ꯑꯣ ꯀꯩꯅꯣ ꯅꯣꯏꯒꯤ ꯂꯩꯀꯥꯏꯒꯤꯗꯨꯔꯣ
ꯑꯥꯎ ꯑꯥꯎ
ꯎꯝ ꯃꯥꯁꯨ ꯐꯩ
ꯐꯕꯅꯦ
ꯈꯪꯗꯦꯗ ꯂꯥꯏꯔꯤꯛ ꯍꯩꯕ ꯃꯤꯁꯦ ꯑꯩꯗꯤ ꯌꯥꯝꯅ ꯀꯜꯂꯛꯆꯩ꯫
ꯅꯪꯗꯤ ꯑꯥꯔꯠꯁꯇ ꯐꯖꯅ ꯂꯤꯡꯉꯤꯗꯨꯅꯤ ꯀꯩꯅꯣ
ꯀꯥꯏꯗꯩꯅꯣꯍꯦ ꯍꯩꯃꯟꯗꯕꯗ ꯂꯣꯏꯔꯕꯅꯦ ꯑꯩ꯫
ꯆꯠꯂꯣꯍꯦ ꯑꯗ ꯍꯩꯔꯤꯗꯨꯕꯨ ꯍꯩꯇꯦ ꯀꯥꯏꯅꯒ
ꯌꯥꯔꯦ ꯏꯕꯦꯝꯃ ꯑꯩ ꯍꯩꯔꯛꯄ ꯑꯣꯏꯗꯦ꯫
ꯑꯩꯒꯤ ꯃꯇꯝꯗꯨꯗ ꯌꯥꯝ ꯅꯨꯡꯉꯥꯏꯕ ꯑꯃ ꯍꯥꯏꯕꯤꯌꯨꯨꯔꯥ꯫
ꯎꯝ
ꯑꯈꯣꯏ ꯑꯦꯛꯖꯥꯝ ꯊꯥꯕꯒꯤ ꯀꯩꯅꯣ ꯑꯩꯈꯣꯏꯗꯤ ꯑꯩ ꯍꯥꯏꯌꯥꯔꯃꯦꯁ ꯂꯧꯋꯤꯗꯅ꯫ ꯑꯩ ꯍꯥꯏꯌꯔ ꯃꯦꯁ ꯂꯧꯕꯗ ꯀꯩꯅꯣ ꯇꯧꯋꯦꯕ ꯑꯩꯒꯤ ꯑꯦꯛꯖꯥꯝ ꯑꯩ ꯑꯩꯒꯤ ꯍꯥꯏꯌꯥꯔꯃꯦꯠꯁ ꯑꯦꯛꯖꯥꯝ ꯊꯥꯕꯁꯦ ꯑꯌꯥꯝꯕꯅ ꯀꯩꯅꯣ ꯍꯥꯏꯔꯀꯥꯟꯗ ꯃꯣꯏ ꯃꯔꯛ ꯍꯣꯝ ꯁꯥꯏꯟꯁ ꯂꯩꯕ ꯀꯥꯡꯕꯨꯗꯣ ꯃꯣꯏ ꯔꯣꯜ ꯅꯝꯕꯔ ꯃꯅꯥꯛꯇ ꯍꯣꯝ ꯁꯥꯏꯟꯁ ꯂꯩꯕꯒꯤꯅꯦ
ꯎꯝ
ꯑꯦꯛꯖꯥꯝ ꯐꯝꯃ ꯀꯥꯟꯗ ꯃꯣꯏꯗꯤ ꯒꯦꯞ ꯌꯥꯝ ꯂꯩꯌꯦꯕ ꯑꯍꯣ ꯑꯩ ꯍꯥꯏꯌꯔꯃꯦꯠ ꯅꯨꯃꯤꯠꯇ ꯍꯪꯅꯅꯤꯉꯥꯏ ꯃꯤꯗꯣ ꯍꯣꯝ ꯁꯥꯏꯟꯁ ꯃꯔꯛꯇꯣ ꯍꯣꯝ ꯁꯥꯏꯟꯁ ꯂꯩꯈ꯭ꯔꯕꯒꯤ ꯀꯅꯥ ꯀꯅꯥꯅꯣ ꯑꯦꯅ ꯍꯧꯕ ꯅꯪ ꯅꯆꯤꯟꯅꯥꯎꯗꯣ
ꯎꯝ
ꯃꯣꯏꯒꯨꯝꯕꯗꯤ ꯃꯣꯏ ꯃꯔꯛꯇ ꯍꯣꯝ ꯁꯥꯏꯟꯁ ꯂꯧꯕ ꯉꯥꯛꯇ ꯑꯣꯏꯕꯒꯤ ꯑꯌꯥꯝꯕꯅ ꯀꯩꯅꯣ ꯇꯧꯋꯦꯕ ꯑꯦꯛꯖꯥꯝꯗ ꯀꯩ ꯍꯥꯏꯅꯤ ꯈꯤꯇꯪ ꯇꯥꯟꯅꯅꯤꯡꯉꯥꯏ
ꯎꯝ
ꯑꯩꯒꯤ ꯃꯇꯝꯗꯗꯤꯅꯦ ꯑꯩꯒꯤ ꯃꯅꯤꯡꯗ ꯑꯦꯁ ꯅ ꯍꯧꯕ ꯏꯃꯥꯟꯅꯕꯤ ꯑꯃ ꯂꯩꯔꯦꯗ
ꯎꯝ
ꯏꯃꯥ ꯂꯩꯀꯥꯏ ꯏꯃꯥꯟꯅꯕꯤ ꯑꯗꯨꯝ ꯃꯃꯥꯡ ꯐꯝꯕꯅ ꯑ ꯍꯨꯏ ꯂꯝꯗꯒꯤ ꯑꯦꯝꯅ ꯍꯧꯕꯗꯣ
ꯀꯅꯥꯥ ꯂꯝꯗꯒꯤ
ꯍꯨꯏ ꯂꯝꯗꯒꯤ ꯍꯨꯏ ꯍꯨꯏ
ꯑꯣ ꯑꯣ
ꯃꯤꯅꯥ ꯑꯦꯝ ꯑꯦꯝ ꯑꯥꯏꯅ ꯍꯧꯋꯤꯅ
ꯑꯥ
ꯎ ꯑꯗꯨ ꯑꯗꯨ ꯄꯔꯦꯡꯗ ꯂꯩꯔꯦ ꯑꯗꯨꯗꯤ ꯀꯩ ꯀꯅꯥꯅꯣ ꯑꯦꯁ ꯀꯅꯥꯅꯣ ꯀꯅꯥꯅꯣ ꯈꯔ ꯂꯩꯕꯅꯦꯕ ꯎ ꯀꯔꯤ ꯕꯦꯅ ꯍꯧꯕ ꯅꯨꯄꯤꯗꯣ ꯈꯪꯕ꯭ꯔ?
ꯈꯪꯗꯦ
ꯑꯁ ꯅꯪꯒ ꯅꯣꯏ ꯁ꯭ꯀꯨꯜꯒ ꯄꯨꯤꯃꯤꯟꯅꯔꯛꯄꯅꯦ ꯀꯩꯅꯣ ꯇꯤ ꯖꯤꯗ ꯑꯣꯏꯅ ꯄꯨꯤꯃꯤꯟꯅꯔꯛꯄꯅꯦ꯫
ꯀꯅꯥꯅꯣ
ꯑꯁ
ꯀꯩꯅ ꯍꯧꯕ ꯍꯥꯏꯅꯣ꯫
ꯕꯤꯅ ꯍꯧꯕ ꯀꯦ ꯑꯦꯅ ꯂꯣꯏꯕ꯫
ꯀꯦ ꯑꯦꯅ ꯂꯣꯏꯕ
ꯑꯥꯎ
ꯀꯥꯏꯗꯩꯅꯣ
ꯁꯥꯔ ꯑꯩꯈꯣꯏꯒꯤ ꯑꯩꯈꯣꯏ ꯁ꯭ꯀꯨꯜꯒꯤ ꯐꯥꯎꯟꯗꯔꯒꯤ ꯂꯝꯗꯒꯤ
ꯀꯥꯎꯈ꯭ꯔꯦꯕꯣ ꯑꯩ
ꯑꯁ ꯕꯤꯛꯏ ꯕꯤꯛꯏ ꯑꯣꯏꯔꯛ ꯄ ꯀꯦꯑꯦꯅ ꯂꯣꯏꯔꯛꯄꯗꯨꯕꯨ
ꯀꯥꯎꯈ꯭ꯔꯦꯗ ꯀꯔꯝꯕꯅꯣ
ꯒꯤ ꯑꯗꯨ ꯃꯣꯏ ꯄꯔꯦꯡ ꯑꯩꯈꯣꯏ ꯄꯔꯦꯡ ꯄꯨꯂꯞ ꯐꯝꯕꯒꯤꯅꯦ ꯈꯤꯇꯪ ꯀꯩ ꯍꯥꯏꯅꯤ ꯑꯩꯈꯣꯏ ꯄꯔꯦꯡꯗ ꯄꯨꯂꯞ ꯐꯝꯃꯤꯟꯅꯕꯒꯤ ꯍꯥꯏ ꯑꯦ ꯆꯥꯡꯗ ꯐꯝꯃꯤꯅꯦꯕ ꯑꯈꯣꯏ ꯔꯣꯗꯣ ꯈꯪꯕ꯭ꯔꯥ ꯁꯨꯗꯨꯝꯕ ꯌꯥꯝ ꯅꯨꯡꯉꯥꯏꯈ꯭ꯔꯖꯥꯠꯅꯤꯉꯣ ꯈꯪꯗꯦ ꯌꯥꯝ ꯅꯨꯡꯉꯥꯏ
ꯑꯁ ꯍꯣꯏ ꯍꯨꯖꯤꯛꯀꯁꯤꯗꯤ ꯑꯗꯨꯏ ꯈꯨꯅꯨꯡꯉꯥꯏꯒꯗꯣ ꯐꯪꯉꯔꯣꯏꯗ
ꯑꯣ ꯑꯁ
ꯍꯧꯖꯤꯛꯁꯤꯟꯅꯕ ꯑꯁ ꯈꯪꯗ꯭ꯔꯦꯗ ꯄꯨꯟꯁꯤꯁꯦ ꯑꯗꯨꯝ ꯀꯩ ꯑꯣꯏꯗꯣꯏꯅꯣ ꯈꯪꯗꯦ ꯑꯗꯨꯝ ꯀꯥꯟꯗꯗꯤ ꯍꯣꯏ ꯅꯨꯡꯉꯥꯏꯕꯗꯣ ꯋꯥꯈꯜꯒꯁꯦ ꯀꯩꯁꯨ ꯈꯟꯗꯕꯤꯒꯤꯗ ꯍꯧꯖꯤꯛꯇꯤ ꯑꯃꯨꯛ ꯇꯨꯡꯒꯤ ꯃꯨꯛ ꯍꯜꯂꯛꯇꯕ ꯌꯥꯗ꯭ꯔꯦꯗꯅ ꯑꯗꯨ ꯃꯇꯝ ꯍꯣꯏ ꯃꯇꯝꯗꯨꯗꯗꯤ ꯌꯥꯝ ꯏꯌꯥꯡ ꯌꯥꯡꯅ ꯂꯩꯕꯗꯣ ꯍꯥꯏꯗꯤ ꯑ ꯗꯨꯝ ꯁ꯭ꯀꯨꯜꯗ ꯈꯔ ꯇꯥꯜꯂꯛꯄ ꯈꯔ ꯑꯗꯒꯤ ꯈꯔ ꯄꯤꯔꯛꯄ ꯑꯗꯨꯝ ꯈꯔ ꯍꯥꯏꯐꯦꯠꯇꯪ ꯄꯥꯕ ꯑꯣꯏꯔꯖꯨ ꯑꯗꯨꯃꯥꯏꯅ ꯑꯗꯨꯝ ꯇꯧꯔ ꯇꯧꯋꯦ ꯑꯗꯣ ꯍꯧꯖꯤꯛꯇꯤ ꯑꯁ ꯃꯊꯥ ꯌꯥꯃ ꯁꯥꯏꯗ ꯇꯨꯡꯒꯤꯕꯨ ꯈꯟꯒꯗ꯭ꯔꯥ ꯈꯪꯗꯦ ꯑꯩꯗꯤ ꯊꯝꯂꯒꯦ